ꯇꯥꯏ ꯇꯥꯏ ꯎꯝ ꯆꯥꯛ ꯀꯟꯅ ꯊꯣꯡꯉꯤꯌꯦ ꯅꯪꯗꯤ
ꯑꯦꯁ ꯑꯩ ꯆꯥꯛ ꯊꯣꯡꯗꯦꯗ ꯇꯨꯝ ꯇꯨꯝꯃ ꯂꯩ ꯏꯅꯥꯎꯄꯤ ꯊꯣꯡꯉꯤ ꯉꯁꯤꯒꯤꯗꯤ
ꯆꯥꯛ ꯊꯣꯡꯉꯦ ꯑꯗꯨꯒ ꯑꯩ ꯏꯊꯟꯗꯅꯤꯅ ꯑꯥꯂꯨ ꯑꯥꯂꯨ ꯐ꯭ꯔꯥꯏ ꯇꯧꯔꯒ ꯆꯥꯔꯒꯦ ꯈꯜꯂꯤꯅꯦ ꯅꯪꯗꯤ
ꯑꯥ ꯑꯩ ꯏꯔꯣꯟꯝꯕ ꯇꯧꯔꯤ ꯏꯅꯥꯎꯄꯤꯅ ꯑꯩ ꯊꯣꯡꯗꯕ ꯉꯁꯤꯗꯣ ꯃꯥ ꯏꯔꯣꯝꯕ ꯊꯥꯡꯖꯤꯡꯒ ꯑꯥꯂꯨꯒ ꯏꯔꯣꯝꯕ ꯇꯧꯑꯦ
ꯑꯣ ꯍꯥꯎꯔꯅꯤ ꯍꯥꯎꯔꯅꯤ ꯂꯩꯔꯝꯃꯗꯤ ꯑꯩꯁꯨ ꯆꯥꯔꯝꯗꯣꯏꯅꯦ ꯅꯠꯇ꯭ꯔꯣ
ꯍꯣꯏ ꯂꯥꯛꯑꯣ ꯆꯥꯛ ꯆꯥꯃꯤꯟꯅꯔꯁꯦ ꯑꯗꯨꯗꯤ
ꯂꯥꯛꯀꯦ ꯂꯥꯛꯀꯦ
ꯌꯥꯝꯅ ꯅꯛꯄꯅꯦ ꯍꯥ
ꯑꯧ ꯅꯒ꯭ꯔꯥꯝ ꯅꯣꯏ ꯅꯍꯥꯟꯒꯤ ꯅꯣꯏ ꯅꯣꯏꯅ ꯅꯣꯏꯅ ꯌꯦꯟꯁꯥꯡ ꯃꯊꯦꯜ ꯑꯗꯨꯝ ꯄꯤꯔꯛꯄꯗꯣ ꯅꯤꯡꯁꯤꯡꯉꯦ ꯅꯪꯒꯤ ꯈꯨꯠꯇꯒꯤꯗꯣ ꯌꯥꯝ ꯍꯥꯎꯋꯦꯕ
ꯍꯧꯖꯤꯛꯀꯥꯟ ꯅꯤꯡꯁꯤꯡꯉꯤꯕꯣ
ꯍꯣꯏ
ꯅꯪꯒꯤꯅ ꯍꯦꯟꯅ ꯍꯥꯎꯋꯤꯗ ꯁꯤꯡꯖꯨꯒ ꯁꯦꯝ ꯁꯤꯡꯖꯨꯒ ꯀꯩꯅꯣ ꯇꯣꯠꯂꯒ ꯑꯩꯈꯣꯏ ꯄꯨꯟꯅ ꯆꯥꯕꯗꯣ
ꯑꯩꯗꯤ ꯁꯤꯡꯖꯨ ꯉꯥꯛꯇꯅꯦ ꯑꯩꯗꯤ ꯁꯤꯡꯖꯨ ꯉꯥꯛꯇꯅꯦ ꯑꯧ
ꯌꯥꯝ ꯍꯥꯎꯋꯦꯕ ꯃꯊꯪꯗꯁꯨ ꯆꯥꯁꯦ ꯀꯩꯅꯣ ꯅꯪꯒꯤ ꯅꯪꯅ ꯁꯦꯝꯃꯒ ꯆꯥꯕꯗꯣ ꯑꯗꯨ ꯆꯥꯗꯕ ꯀꯨꯏꯔꯦꯕ
ꯑꯥ ꯁꯦꯝꯒꯦ ꯁꯦꯝꯒꯦ ꯑꯗꯨ ꯄꯨꯔꯛꯀꯦ ꯃꯊꯦꯜ ꯅꯪ ꯑꯇꯣꯞ ꯑꯇꯣꯞꯄꯁꯨ ꯑꯗꯨꯝ ꯁꯦꯝꯔꯝꯃꯣ
ꯍꯣꯏ ꯑꯩ ꯑꯇꯣꯞꯄ ꯁꯦꯝꯃꯒꯦ
ꯍꯌꯦꯡ ꯆꯥꯔꯒ ꯂꯣꯏꯔꯦ ꯀꯩꯅꯣ ꯑꯩꯈꯣꯏ ꯆꯥꯃꯤꯟꯅꯔꯁꯦ ꯑꯗꯨꯗꯤ
ꯌꯥꯏ ꯍꯌꯦꯡ ꯑꯣꯏꯔꯁꯨ ꯑꯗꯣ ꯅꯪ ꯈꯔ ꯈꯔꯗꯤ ꯉꯟꯅ ꯂꯥꯛꯎꯀꯣ
ꯂꯥꯛꯀꯦ ꯂꯥꯛꯀꯦ ꯌꯥꯝ ꯉꯟꯅ ꯂꯥꯛꯇꯣꯏꯅꯦ
ꯅꯪ ꯂꯥꯏꯁꯪ ꯆꯠꯇꯣꯏꯔ
ꯍꯥꯥ
ꯍꯌꯦꯡ ꯂꯥꯏꯁꯪ ꯆꯠꯇꯣꯏꯔꯕ
ꯑꯣꯑꯥ
ꯆꯜꯂꯣꯏꯌꯦ ꯑꯗꯨꯗꯤ ꯉꯟꯅ ꯂꯥꯛꯄ ꯌꯥꯏꯗꯅ
ꯎꯝ ꯍꯣꯏ ꯀꯩꯀꯩ ꯇꯧꯒꯦ ꯉꯁꯤꯗꯤ
ꯑꯩ ꯀꯤꯝ ꯇꯧꯗꯦꯗ ꯑꯗꯨꯝ ꯌꯨꯝꯗ ꯂꯩꯌꯦ
ꯎꯝ ꯅꯪ ꯈꯤꯇꯪ ꯀꯟꯅ ꯉꯥꯡꯈꯠꯀꯦꯔ ꯈꯣꯟꯗꯣ ꯐꯖꯅ ꯇꯥꯗꯌꯦ ꯎꯝ ꯍꯧꯖꯤꯛꯄꯨꯗꯤ ꯇꯥꯔꯦ ꯎꯝ ꯃꯩ ꯂꯥꯛꯄ꯭ꯔꯥ ꯅꯣꯏꯗꯤ
ꯍꯥ
ꯃꯩ ꯂꯥꯛꯄ꯭ꯔꯥꯕ
ꯃꯩ ꯂꯥꯛꯑꯦ ꯍꯣꯏ
ꯑꯣ ꯉꯁꯤ ꯅꯣꯡ ꯆꯨꯕ꯭ꯔꯥ ꯅꯠꯇꯦ ꯃꯨꯠꯇꯦ ꯑꯈꯣꯏꯁꯨ ꯂꯥꯛꯄ ꯃꯔꯛ ꯃꯔꯛꯇꯗꯤ ꯅꯍꯥꯛ ꯉꯔꯥꯡꯗꯤ ꯌꯥꯝ ꯅꯨꯡꯉꯥꯏꯔꯝꯗꯕ ꯀꯣ ꯑꯩꯈꯣꯏꯁꯦ
ꯑꯥ ꯑꯥ ꯑꯗꯨꯝ ꯃꯩꯗꯤ ꯑꯗꯨꯝ ꯔꯤꯒꯨꯂꯔ ꯇꯧꯔꯛ ꯑꯗꯤ ꯃꯩꯗꯤ ꯑꯗꯨꯝ ꯅꯨꯡꯉꯥꯏꯗ
ꯑꯣ ꯅꯣꯡ ꯆꯨꯕ꯭ꯔꯥ ꯉꯁꯥꯏ ꯅꯣꯏꯗ
ꯍꯧꯖꯤꯛꯁꯨ ꯈꯔ ꯈꯔ ꯆꯨꯑꯦ
ꯎꯝ ꯆꯨꯔꯁꯨ ꯑꯗꯨꯝ ꯁꯥꯗꯤ ꯁꯥꯏꯌꯦꯀꯣ
ꯑꯥ
ꯌꯥꯝ ꯁꯥꯗꯨꯝ ꯁꯥꯏꯌꯦ ꯑꯩꯁꯨ ꯌꯥꯝ ꯁꯥꯔꯒ ꯂꯩꯔꯤꯁꯤꯅꯤ
ꯍꯧꯖꯤꯛ ꯍꯧꯖꯤꯛꯁꯨ ꯈꯔ ꯈꯔ ꯇꯥꯔꯒ ꯂꯩꯕꯗꯣ ꯑꯗꯨꯃꯥꯏ ꯇꯧꯋꯦ ꯉꯁꯥꯏꯅ ꯈꯔ ꯀꯜꯂꯒ ꯇꯧꯋꯦꯕ
ꯑꯗꯣ ꯑꯩ ꯀꯩꯅꯣꯝꯃ ꯍꯪꯒꯦꯅꯦ ꯉꯔꯥꯡ ꯅꯨꯃꯤꯗꯥꯡꯒꯤ ꯁꯥꯟꯅꯕꯗꯣ ꯌꯦꯡꯕ꯭ꯔꯥ ꯅꯪ ꯁꯥꯟꯅꯕ ꯌꯦꯡꯒꯟꯕ꯭ꯔꯥ
ꯑꯦ ꯑꯩ ꯍꯟꯗꯛ ꯁꯨꯛꯌꯦꯡ ꯌꯦꯡꯗ꯭ꯔꯦ ꯑꯩꯅ ꯁꯄꯣꯠ ꯇꯧꯕꯗꯣ ꯄꯣꯈꯤꯕꯒꯤ ꯑꯩ
ꯑꯣ ꯅꯪꯅ ꯀꯟꯈꯤꯕꯗꯣ ꯅꯪꯅ ꯀꯟꯕ ꯅꯪꯅ ꯀꯟꯕ ꯈꯣꯏꯗꯣ ꯄꯣꯛꯈꯤꯕꯒꯤꯔꯣ
ꯍꯣꯏ ꯑꯗꯨꯒꯤ ꯑꯩ ꯕꯣꯜꯗꯣ ꯁꯨꯛꯌꯦꯡ ꯌꯦꯡꯅꯤꯡꯗ꯭ꯔꯦ ꯏꯟꯇꯔꯦꯁ ꯂꯩꯇ꯭ꯔꯦꯕ
ꯀꯅꯥ ꯈꯣꯏꯔꯣ ꯄꯣꯛꯈꯤꯕꯗꯣ ꯑꯉꯥꯡꯕ ꯁꯦꯠꯄꯗꯨꯔꯥ ꯅꯠꯇ꯭ꯔꯒ ꯍꯪꯒꯝꯕꯥꯥꯟ ꯃꯆꯨ ꯁꯦꯠꯄ ꯈꯣꯏꯗꯔꯣ ꯄꯣꯏ ꯀꯔꯝꯕꯗꯨꯔꯣ ꯑꯣ
ꯑꯗꯨ ꯑꯗꯨꯗꯨꯅꯦꯕ ꯑꯩ ꯁꯞꯄꯣꯠ ꯇꯧꯋꯤꯗꯣ ꯑꯗꯨ
ꯎꯝ ꯄꯣꯛꯈꯤꯕꯒꯤ ꯀꯥꯏꯗꯦ ꯀꯥꯏꯗꯦ ꯑꯗꯨꯝ ꯂꯩꯈꯤꯗꯣꯏꯅꯦ
ꯑꯗꯨꯒꯤ ꯑꯩ ꯕꯣꯜ ꯁꯨꯛꯌꯦꯡ ꯌꯦ ꯗꯣ ꯄꯥꯏꯅꯦꯜꯗꯗꯤ ꯉꯟꯅ ꯊꯥꯔꯗꯤ ꯌꯦꯡꯒꯅꯤ ꯐꯥꯏꯅꯦꯜꯗꯗꯤ
ꯑꯁ ꯃꯇꯝꯗꯣ ꯌꯦꯡꯈꯤꯗꯣꯏꯅꯦ ꯃꯣꯏꯗꯣ ꯉꯟꯅ ꯊꯥꯗꯕ ꯃꯥꯜꯂꯦ
ꯍꯣꯏ ꯅꯍꯥꯟꯒꯩꯁꯨ ꯑꯗꯨꯝ ꯊꯦꯡꯅ ꯊꯥꯕꯗꯣ
ꯑꯣ ꯊꯦꯡꯅ ꯑꯗꯨꯝ ꯊꯥꯒꯠꯂꯦꯕ ꯃꯣꯏꯗꯤ
ꯍꯣꯏ ꯄꯨꯡ ꯑꯃ ꯃꯈꯥꯏ ꯑꯅꯤ ꯑꯗꯨꯋꯥꯏꯗꯩ ꯑꯅꯝꯅ ꯁꯥꯟꯅꯩꯕ
ꯑꯗꯨꯋꯥꯏꯗꯣ ꯐꯔꯛ ꯌꯥꯝ ꯇꯥꯗ꯭ꯔꯥ
ꯍꯣꯏ ꯑꯗꯨꯒꯤꯅꯦ ꯇꯨꯝ ꯇꯨꯝꯕ ꯌꯥꯝ ꯀꯥꯏꯑꯦꯕ ꯍꯧꯒꯠ ꯑꯂꯥꯔꯝꯒꯨꯝꯕ ꯊꯝꯃꯁꯨ ꯇꯨꯝꯅꯤꯡꯕꯅ ꯍꯦꯟꯕꯗꯣ
ꯎꯝ ꯑꯌꯨꯛ ꯉꯟ
ꯗꯤ ꯃꯔꯛꯃꯔꯛ ꯌꯦꯕ꯭ꯔꯥ ꯅꯪꯁꯨ ꯌꯦꯡꯉꯝꯗꯧ ꯃꯥꯜꯂꯦ ꯅꯪꯗꯤ ꯀꯅꯥꯗ ꯁꯞꯄꯣꯔꯠ ꯇꯧꯒꯦ
ꯇꯕꯔꯣ
ꯇꯥꯏꯌꯦ
ꯑꯣ
ꯇꯥꯗꯕ꯭ꯔꯥ
ꯇꯥꯏꯑꯦ ꯇꯥꯏꯑꯦ ꯉꯁꯥꯏꯗꯣ ꯇꯨꯃꯤꯟ ꯂꯩꯈ꯭ꯔꯕꯒꯤ ꯀꯔꯤ ꯑꯣꯏꯕ ꯖꯥꯠꯅꯣ ꯈꯟꯕ
ꯑꯗꯨꯝ ꯂꯩꯔꯒ ꯂꯩꯗꯥ
ꯎꯝ ꯑꯁ ꯑꯩ ꯍꯣꯔꯦꯟꯁꯨ ꯌꯦꯡꯗꯣꯏꯅꯦ ꯍꯌꯦꯡ ꯑꯌꯨꯛꯀꯤꯁꯨ ꯑꯩꯗꯤ ꯑꯃꯨꯛꯐꯥꯎ ꯊꯥꯗꯣꯛꯇꯦ ꯂꯣꯏꯅꯃꯛ ꯌꯦꯡꯉꯦ
ꯑꯣ ꯅꯪ ꯀꯅꯥꯗ ꯁꯞ ꯅꯪ ꯅꯪ ꯅꯪꯅ ꯁꯞꯄꯣꯔꯠ ꯇꯧꯕꯤꯗ ꯅꯪꯅ ꯁꯞꯄꯣꯔꯠ ꯇꯧꯕꯗꯣ ꯍꯧꯖꯤꯛꯐꯥꯎ ꯍꯤꯡꯉꯝꯗꯧ ꯃꯥꯜ
ꯍꯤꯡꯉꯦ ꯍꯤꯡꯉꯦ ꯍꯤꯡꯂꯤ ꯍꯤꯡꯂꯤ ꯑꯩꯒꯤꯗꯤ
ꯍꯥ
ꯈꯪ ꯈꯪꯔꯝꯅꯤ ꯈꯪꯔꯝꯅꯤ
ꯑꯗꯨꯅꯤ ꯅꯪ ꯅꯨꯡꯉꯥꯏꯔꯕꯣ ꯑꯩꯗꯤ ꯁꯤꯈ꯭ꯔꯝꯅꯤꯅ
ꯅꯗꯤ ꯌꯥꯝꯅ ꯀꯥ ꯍꯦꯟꯅꯗꯤ ꯇꯧꯗꯦꯗ ꯑꯗꯨꯝ ꯌꯦꯡꯕ ꯅꯨꯡꯉꯥꯏꯕꯗꯣ ꯑꯩꯗꯤ ꯁꯥꯟꯅꯕ ꯂꯣꯏꯅꯃꯛ ꯌꯦꯡꯕ ꯑꯗꯨꯝ ꯍꯣꯏ ꯍꯣꯏ ꯑꯗꯨꯒꯤꯅꯦ ꯑꯗꯨꯒꯤꯅꯦ ꯀꯥ ꯍꯦꯟꯅ ꯀꯩꯅꯣ ꯁꯣꯏꯕ ꯅꯠꯇꯦꯗ ꯍꯥꯏꯗꯤ
ꯑꯣ
ꯑꯗꯨꯝ ꯌꯦꯡꯅꯤꯡꯕꯗꯣ
ꯑꯩꯗꯤ ꯈꯪꯗꯦꯗ ꯏꯟꯇꯔꯦꯁ ꯕꯤꯠꯀ ꯂꯩꯇ꯭ꯔꯦꯗ
ꯌꯦꯡꯕ ꯑꯗꯨꯝ ꯅꯨꯡꯉꯥꯏꯕꯗꯣ
ꯑꯩꯒꯤꯗꯤ ꯈꯪꯗ꯭ꯔꯦꯗ ꯕꯣ ꯕꯣꯒꯤ ꯃꯍꯥꯎ ꯐꯖꯅ ꯈꯪꯗꯦꯕ
ꯑꯩꯗꯤ ꯈꯪꯉꯦ ꯃꯣꯏꯅ ꯃꯣꯏꯅ ꯀꯃꯥꯏꯅ ꯇꯧꯁꯤꯔ ꯎꯝ ꯑꯃꯗꯒꯤ ꯑꯃꯗ ꯄꯤꯕꯒꯨꯝꯕꯗꯣ ꯑꯗꯨꯒ ꯀꯃꯥꯏꯅ ꯃꯣꯏꯒꯤ ꯀꯣꯛ ꯁꯤꯖꯤꯟꯅꯔꯒ ꯀꯃꯥꯏ ꯇꯧ ꯑꯁ ꯑꯩꯗꯤ ꯌꯥꯝ
ꯔꯨꯜ ꯑꯃ ꯂꯩꯕꯅꯦ ꯑꯗꯨꯗꯤ
ꯍꯣꯏ ꯃꯥꯏ ꯔꯨꯜ ꯂꯩꯕꯗꯣ ꯈꯪꯉꯦꯕ ꯑꯗꯨ ꯑꯣꯏꯔꯁꯨ ꯑꯗꯨꯃꯨꯛ ꯀꯩꯅꯣꯗꯒꯤꯗꯨ ꯀꯃꯥꯏꯅ ꯃꯣꯏꯅ ꯋꯥꯈꯟꯗꯣ ꯇꯧꯔꯒ ꯁꯨꯃꯥꯏꯅ ꯇꯧꯅꯤ ꯁꯨꯃꯥꯏꯅ ꯇꯧꯁꯦ ꯁꯨꯃꯥꯏ ꯇꯧꯒꯦ ꯍꯥꯏꯕꯒꯨꯝꯕꯗꯣ ꯑꯗꯣ ꯃꯣꯏꯒꯤ ꯊꯨꯕ ꯆꯥꯡꯒꯨꯝꯕꯗꯣ ꯑꯗꯨꯒꯨꯝꯕꯗꯣ ꯌꯦꯡꯕ ꯅꯨꯡꯉꯥꯏꯌꯦꯕ
ꯃꯣꯏꯅꯅꯦ ꯑꯁ ꯍꯧꯖꯤꯛ ꯏꯐꯥꯎ ꯐꯥꯎꯕ ꯅꯨꯄꯥ ꯏꯋꯥꯡ ꯋꯥꯡꯉꯒ ꯑꯃ ꯂꯩꯕꯗꯣ ꯌꯥꯝ ꯅꯣꯛꯅꯤꯡꯗ꯭ꯔꯥ ꯑꯗꯨ ꯅꯨꯄꯥꯗꯣ
ꯑꯗꯨ ꯑꯩ ꯑꯗꯨ ꯅꯨꯄꯥꯗꯣ ꯑꯩ ꯍꯩꯟꯅꯗꯦ ꯁꯨꯛꯍꯩ ꯍꯩꯅꯗꯦ
ꯃꯥꯅ ꯇꯧꯔꯤꯕ ꯈꯨꯠꯇꯧꯗꯣ ꯀꯩꯅꯣꯕ
ꯍꯣꯏ ꯑꯩꯈꯣꯏꯒ ꯀꯩꯅꯣ ꯊꯦꯡꯅꯩꯕ ꯃꯥꯗꯨ
ꯑꯣ ꯊꯦꯡꯅꯔꯒ ꯊꯦꯡꯅꯔꯒ ꯃꯣ ꯍꯣꯏ ꯉꯝꯈꯤꯕꯗꯣ
ꯍꯣꯏ ꯑꯗꯨꯒꯤꯅꯦ ꯑꯩ ꯑꯗꯨ ꯅꯨꯄꯥꯗꯣ ꯁꯥꯎꯅꯤꯡꯉꯦꯕ ꯍꯧꯖꯤꯛ ꯐꯥꯎ ꯑꯗꯨꯝ ꯁꯥꯎꯅꯤꯡꯉꯦ ꯃꯁꯛ ꯎꯔꯗꯤ ꯑꯗꯨꯝ ꯏ ꯀꯥꯈꯠꯂꯛꯑꯦꯕ ꯃꯁꯛ ꯎ ꯃꯁꯛ ꯎꯕꯗ ꯍꯦ ꯏ ꯀꯥꯈꯠꯂꯛꯄꯗꯣ
ꯎꯝ ꯎꯝ ꯇꯧꯕꯅꯦ ꯑꯩꯗꯤ ꯈꯪꯗꯦ ꯌꯥꯝꯅ ꯊꯤꯅ ꯀꯟꯕꯁꯨ ꯂꯩꯇꯦ ꯀꯥꯛꯄꯅꯦ ꯀꯥꯛꯄꯅꯦ ꯃꯁꯛ ꯀꯥꯗꯣ ꯏꯆꯥꯎ ꯆꯥꯎꯔꯒ ꯀꯩ ꯃꯥꯟꯕ꯭ꯔꯥ
ꯍꯣꯏ ꯑꯁ ꯑꯗꯨ ꯅꯨꯄꯥꯗꯣ ꯆꯦꯟꯕ
ꯑꯁ ꯑꯩꯈꯣꯏꯁꯦ ꯌꯥꯝ ꯀꯟꯅ ꯅꯣꯡ ꯆꯨꯑꯦ ꯇꯥꯕ꯭ꯔꯥ
ꯇꯥꯏꯌꯦ ꯇꯥꯏꯌꯦ
ꯅꯣꯡ ꯆꯨꯕꯗꯣ ꯇꯥꯕ꯭ꯔꯥ
ꯅꯣꯡ ꯅꯣꯡꯗꯤ ꯇꯥꯗꯦ ꯅꯪ ꯈꯣꯟꯖꯦꯟꯗꯤ ꯑꯗꯨꯝ ꯐꯖꯅ ꯇꯥꯏꯕ
ꯑꯣ ꯈꯣꯟꯕꯨꯗꯤ ꯐꯖꯅ ꯇꯥꯏꯑꯦ ꯍꯣꯏ
ꯑꯩꯈꯣꯏꯗꯁꯨ ꯍꯧꯖꯤꯛ ꯑꯥ ꯑꯗꯨꯝ ꯀꯜꯂꯦ
ꯑꯣ ꯅꯪ ꯇꯝꯄꯥꯛꯇ ꯂꯩꯔꯣ ꯈꯨꯟꯗ ꯂꯩꯔꯣ
ꯑꯩ ꯇꯝꯄꯥꯛꯇ ꯂꯩꯌꯦ
ꯑꯣ ꯑꯩꯁꯨ ꯇꯝꯄꯥꯛꯇ ꯂꯩꯕꯅꯦ ꯅꯪ ꯂꯥꯏꯔꯤꯛ ꯇꯝꯕ꯭ꯔꯥ
ꯑꯩ ꯑꯠ ꯑꯥ ꯆꯨꯝꯅ ꯁꯨꯝ ꯂꯩꯕꯅꯦ
ꯑꯣ
ꯄꯣꯔꯤꯁꯄꯣꯟꯅꯤ ꯈꯇ ꯂꯧ ꯊꯝꯃꯒ ꯇꯧꯕ
ꯑꯩ ꯂꯥꯢꯔꯤꯛ ꯇꯝꯃꯦꯟ
ꯍꯣꯏ ꯀꯣꯂꯦꯁꯇ
ꯀꯨꯂꯦꯁ ꯀꯨꯂꯦꯁ ꯀꯔꯤꯕ꯭ꯔꯥꯕ
ꯍꯣꯏ
ꯍꯣꯏ ꯁꯤ ꯁꯤꯃꯤꯁꯇꯔ ꯀꯌꯥ ꯑꯣꯏꯔꯒꯦ ꯑꯗꯨꯗꯤ
ꯑꯩ ꯆꯍꯤ ꯑꯃ ꯂꯣꯏꯔꯦ ꯆꯍꯤ ꯑꯅꯤ ꯉꯛꯇꯅꯦ ꯆꯍꯤ ꯑꯅꯤꯒꯤꯒꯨꯝꯕꯗꯣ ꯇꯝꯕꯅꯦ ꯑꯩꯗꯤ
ꯆꯍꯤ ꯑꯅꯤ
ꯎꯝ ꯆꯍꯤ ꯑꯅꯤ ꯍꯥꯏꯗꯤ
ꯀꯩꯅꯣ ꯂꯣꯏꯈ꯭ꯔꯕꯗꯣ ꯑꯗꯨ ꯇꯝꯃꯤꯅꯦ ꯅꯪꯗꯤ
ꯑꯩ ꯑꯩ ꯐꯣꯔꯠ ꯍꯟꯗꯛ ꯑꯦꯛꯖꯥꯝ ꯊꯥꯏꯕ
ꯑꯣ ꯑꯈꯣꯏꯗꯤ ꯍꯧꯖꯤꯛꯅ ꯆꯍꯤ ꯑꯃ ꯂꯣꯏꯔꯅꯤꯀꯣ ꯍꯟꯗꯛꯅ ꯑꯗꯨꯒ ꯑꯃ ꯋꯥꯠꯂꯦ ꯑꯗꯨꯗꯩꯗꯤ ꯂꯣꯏꯔꯅꯤ ꯑꯩꯁꯨ
ꯍꯣꯏꯠ ꯆꯍꯤ ꯑꯅꯤ ꯈꯛꯇ ꯇꯝꯕ꯭ꯔꯅꯦ
ꯑꯁ ꯆꯍꯤ ꯑꯅꯤ ꯇꯝꯕ ꯈꯣꯏꯗꯣ ꯇꯝꯕꯅꯦ ꯑꯩꯗꯤ ꯆꯍꯤ ꯑꯅꯤꯗꯣ ꯑꯍꯥꯟ ꯈꯣꯏꯒꯤ ꯇꯝꯕꯗꯣ
ꯑꯥ ꯈꯪꯗꯦ ꯑꯣ ꯑꯣ ꯑꯣ
ꯑꯠꯗꯨꯝ ꯀꯩꯅꯣ ꯈꯣꯏꯗꯣ ꯃꯥꯁꯇꯔ ꯃꯥꯁꯇꯔ
ꯑꯣ ꯑꯣ ꯑꯣ ꯑꯣ
ꯆꯍꯤ ꯑꯅꯤ ꯍꯣꯏ ꯍꯣꯏ ꯍꯣꯏ ꯑꯗꯣ ꯑꯗꯨ ꯑꯗꯨꯃꯥꯏꯅ ꯍꯩꯕꯒꯨꯝꯕꯗꯣ ꯌꯥꯒꯟꯗꯕꯅꯦꯕ ꯑꯗꯨꯕꯨ ꯅꯪ ꯈꯪꯗꯕꯒꯤ ꯍꯥꯢꯈ꯭ꯔꯦ
ꯀꯩꯝ ꯀꯥꯏꯗꯦꯗ
ꯅꯪꯗꯤ ꯀꯩ ꯇꯝꯃꯤꯅꯣ ꯍꯧꯖꯤꯛ
ꯑꯩ ꯑꯗꯨꯝ ꯌꯨꯝꯗ ꯂꯩꯅ ꯀꯩꯝ ꯇꯝꯗꯦ ꯍꯥꯏꯕ ꯀꯣꯂꯦꯁ ꯀꯤ ꯑꯦꯠꯃꯤꯁꯟ ꯇꯧꯔꯒ
ꯇꯝꯃꯗꯣꯏꯅꯦ ꯇꯝꯃꯗꯣꯢꯟ ꯍꯥꯥ
ꯅꯡꯗꯤ ꯅꯊꯟꯗ ꯑꯗꯨꯝ ꯂꯩꯕ꯭ꯔꯣ
ꯏꯊꯟꯗ ꯍꯣꯏ ꯏꯊꯟꯗ ꯂꯩꯌꯦ
ꯐꯨꯅꯧ ꯐꯨꯅꯧ ꯑꯣ ꯑꯣ
ꯅꯪ ꯅꯆꯤꯟ ꯅꯅꯥꯎ ꯀꯌꯥ ꯁꯨꯒꯦ
ꯌꯥꯎꯋꯦ
ꯍꯥ
ꯃꯉꯥ ꯑꯣꯏꯌꯦꯕ ꯑꯩ ꯑꯈꯣꯏ ꯏꯆꯤꯟ ꯏꯅꯥꯎꯗꯣ ꯃꯉꯥ ꯁꯨꯢ ꯍꯥꯏꯕ ꯇꯥꯕ꯭ꯔꯥ
ꯍꯥꯥ
ꯃꯉꯥ ꯁꯨꯑꯦꯕ ꯑꯩꯈꯣꯏ ꯏꯆꯤꯟ ꯏꯅꯥꯎꯗꯣ
ꯑꯗꯣ ꯈꯪꯉꯦ ꯃꯉꯥ ꯁꯨꯌꯦꯗꯣ ꯅꯪꯅ ꯀꯌꯥ ꯁꯨꯕ꯭ꯔꯕ
ꯑꯩꯅ ꯑꯥ ꯃꯌꯥꯏ ꯑꯣꯏꯕ ꯍꯣꯏ
ꯑꯣ ꯌꯥꯏꯃꯥ
ꯑꯥ ꯌꯥꯏꯃꯥ ꯍꯥꯏꯇꯥꯔꯦ ꯍꯣꯏ ꯅꯪꯗꯤ
ꯑꯩꯅꯥ ꯑꯩꯈꯣꯏꯅ ꯅꯨꯄꯤ ꯑꯍꯨꯝ ꯑꯩꯅꯥ ꯈ꯭ꯋꯥꯏꯗꯒꯤ ꯑꯇꯣꯝꯕꯤ
ꯑꯣ ꯑꯩꯈꯣꯏꯗꯤ ꯅꯨꯞ ꯑꯩꯈꯣꯏꯗꯤ ꯅꯨꯄꯤ ꯃꯔꯤ ꯅꯨꯄꯥ ꯑꯃꯈꯛ
ꯑꯣ ꯅꯨꯡꯁꯤꯌꯦ ꯅꯨꯄꯥ ꯑꯃꯈꯛ ꯁꯅꯥꯒꯨꯝꯅ ꯊꯝꯔꯝꯅꯤꯅꯦ ꯁꯅꯥꯇꯣꯝꯕ ꯍꯥꯏꯕꯗꯣ ꯃꯥꯅꯤꯅꯦ
ꯅꯨꯄꯥ ꯑꯩꯒꯤ ꯏꯌꯥꯝꯕ ꯑꯣꯏꯕ ꯑꯩꯒꯤ ꯃꯈꯥꯗ ꯏꯅꯥꯎ ꯅꯨꯄꯤ ꯑꯅꯤ ꯂꯩꯕ
ꯑꯣ ꯅꯪ ꯆꯍꯤ ꯀꯌꯥ ꯐꯔꯥꯒꯦ ꯀꯨꯟ
ꯀꯨꯟ ꯍꯣꯏ ꯀꯨꯟ ꯀꯨꯟꯃꯥꯊꯣꯏ ꯀꯨꯟ ꯀꯨꯟꯃꯥꯊꯣꯏꯗꯨ ꯑꯣꯏꯔꯝꯅꯤ
ꯀꯩꯅꯣ ꯑꯩ ꯊꯥ ꯂꯥꯛꯑꯗꯤ ꯀꯨꯏꯅ
ꯎꯝ ꯅꯣꯡ ꯌꯥꯝ ꯀꯟꯅ ꯆꯨꯑꯦ ꯅꯣꯡ ꯌꯥꯝ ꯆꯨ ꯅꯣꯡ ꯌꯥꯝ ꯀꯟꯅ ꯑꯩꯈꯣꯏꯒꯥ ꯂꯩꯃꯤꯟꯅꯕ ꯃꯥꯜꯂꯦ ꯑꯗꯨꯝ ꯅꯛꯅꯕ ꯃꯥꯜꯂꯦ
ꯎꯝ
ꯅꯛꯅꯔꯝꯅꯤꯍꯦ
ꯅꯛꯅꯕꯒꯤꯅꯤ ꯁꯤꯡꯖꯨ ꯁꯦꯝꯃꯣ ꯄꯨꯔꯛꯑꯣ ꯍꯥꯏꯗꯣ ꯅꯪ
ꯑꯗꯨꯅꯦ ꯑꯥ ꯄꯨꯔꯛꯀꯦ ꯄꯨꯔꯛꯀꯦ ꯁꯤꯡꯖꯨ
ꯎꯝ
ꯁꯤꯡꯖꯨꯗꯨꯗ ꯀꯔꯝꯕ ꯍꯥꯞꯄꯗꯣ ꯄꯥꯝꯕ꯭ꯔꯥ ꯀꯔꯝꯕ
ꯈꯪꯗꯦ ꯁꯤꯡꯖꯨꯒꯤ ꯃꯆꯜ ꯃꯌꯥꯝ ꯂꯩꯗꯅ
ꯑꯣ
ꯑꯗꯨ ꯑꯗꯨꯒꯩꯗꯣ ꯐꯖꯅ ꯊꯥꯛꯑꯒ ꯑꯗꯨꯝ ꯍꯥꯎꯅꯕꯒꯤ ꯃꯑꯣꯡꯗ ꯅꯪ ꯅꯪꯅꯥ ꯅꯍꯥꯟꯒꯩ ꯍꯥꯎꯅ ꯍꯥꯎꯅ ꯁꯦꯝꯕꯗꯣ
ꯑꯣ ꯅꯪꯅꯥ ꯌꯥꯝ ꯄꯥꯝꯔꯝꯕꯗꯣ
ꯍꯣꯏ ꯑꯗꯨ ꯁꯦꯝꯃꯒ ꯄꯨꯔꯛꯑꯒ ꯆꯥꯗꯕ ꯀꯨꯏꯔꯦꯕ
ꯄꯨꯔꯛꯀꯦ ꯄꯨꯔꯛꯀꯦ ꯎꯝ ꯎꯝ ꯑꯗꯨꯒ ꯅꯪ ꯕꯣꯔꯥ ꯁꯦꯝꯔꯝꯃꯣꯀꯣ ꯑꯩ ꯁꯤꯡꯖꯨ
ꯕꯣꯔꯥ ꯑꯣ ꯍꯣꯏ ꯍꯣꯏ ꯁꯦꯝꯂꯝꯒꯦ
ꯍꯩꯁꯨ ꯂꯩꯔꯗꯤ ꯍꯩꯁꯨ ꯑꯗꯨꯝ ꯑꯁ ꯅꯣꯏ ꯌꯨꯝꯗꯒꯤ ꯍꯩꯅꯧ ꯗꯣ ꯌꯥꯝ ꯍꯥꯎꯋꯦ
ꯍꯣꯏ ꯍꯥ ꯑꯗꯣ ꯎꯝ ꯍꯧꯖꯤꯛꯇꯤ ꯈꯔ ꯈꯔ ꯂꯩꯇ꯭ꯔꯦꯕ ꯑꯗꯨꯒꯤꯅꯤꯗ
ꯂꯣꯏꯃꯛ ꯆꯥꯊꯣꯛꯈ꯭ꯔꯕ
ꯑꯥ ꯑꯝ